ꯎꯝ
ꯍꯣꯏ ꯑꯦꯁꯤꯁꯇꯦꯟ ꯄꯣꯁꯇꯔꯗꯣ ꯀꯩꯗꯧꯋꯦꯕ
ꯑꯗꯨ ꯈꯪꯅꯩꯌꯦꯕ ꯑꯗꯨ ꯅꯣꯏꯒꯤ ꯅꯣꯏꯒꯤ ꯌꯨꯝ ꯅꯪꯒꯤ ꯃꯤꯡ ꯍꯥꯏꯔꯒ ꯅꯣꯏ ꯏꯃꯨꯡꯒꯤ ꯂꯤꯁꯁꯨ ꯌꯦꯡꯉꯣ ꯑꯁꯤ ꯀꯅꯥꯒꯤ ꯃꯆꯥꯔ ꯈꯪꯈ꯭ꯔꯅꯤꯕꯅꯤꯗ ꯊꯤꯒꯠꯀꯦ ꯍꯥꯏꯔꯗꯤ ꯍꯥꯏꯕꯅꯦ ꯊꯤꯁꯨ ꯊꯤꯒꯠꯂꯣꯏ ꯋꯥꯈꯜ ꯋꯥꯒꯅꯦ ꯎ
ꯑꯩꯈꯣꯏ ꯏꯃꯨꯡꯒꯤ ꯃꯤꯗꯤ ꯈꯪꯉꯅꯤ ꯑꯗꯨꯕꯨ ꯑꯩꯕꯨꯗꯤ ꯈꯪꯉꯤ ꯑꯗꯨꯒꯤ ꯁꯤ ꯀꯅꯥꯒꯦꯔꯥꯍꯥꯛ ꯆ ꯑꯗꯣ ꯅꯣꯏ ꯅꯣꯏꯒꯤ ꯃꯃꯥꯗꯣ ꯔꯣꯡꯃꯩ ꯑꯣꯏꯕ꯭ꯔꯥ
ꯎꯝ ꯈꯪꯗꯦ ꯑꯩꯁꯨ
ꯍꯥꯏꯗꯣꯛꯅꯤꯡꯗꯕꯣ
ꯎꯝ
ꯁꯦꯡ ꯇꯥꯛꯑꯗꯒꯤ
ꯅꯠꯇꯦ ꯁꯣꯟ ꯄ꯭ꯔꯥꯝꯗꯒꯤ ꯁꯣꯟ ꯄ꯭ꯔꯥꯝꯗꯒꯤ
ꯑꯥ
ꯈꯪꯕ꯭ꯔꯥ
ꯈꯪꯉꯤ ꯈꯪꯉꯤ ꯆꯐꯝꯗꯒꯤ ꯈꯪꯉꯦ
ꯑꯗꯨꯗꯒꯤ ꯑꯩꯈꯣꯏꯒꯤ ꯃꯃꯤꯡ ꯂꯣꯏꯅꯃꯛ ꯑꯩꯒꯤ ꯄꯨꯄꯨꯗꯣ ꯃꯃꯥꯈꯣꯏꯒꯤ ꯕꯕꯥ ꯅ ꯊꯣꯟꯕꯩ ꯔꯣꯡ ꯃꯩ ꯈꯥꯛꯇ ꯏꯪꯂꯤꯁ ꯅꯠꯇ꯭ꯔꯗꯤ ꯔꯣꯡꯃꯥꯏ ꯑꯗꯨꯝ ꯊꯣꯟꯕ ꯑꯗꯨꯅꯤ ꯃꯤꯈꯣꯏ ꯃꯀꯣꯛ ꯌꯥꯝ ꯉꯥꯎꯕꯅꯦꯕ ꯃꯤ ꯈꯔꯅꯗꯤ ꯂꯦꯡꯃꯩꯔꯥ ꯔꯣꯡꯃꯩꯅ ꯍꯥꯏꯔꯗꯤ ꯑꯗꯨꯗꯤ ꯂꯦꯡ ꯃꯔꯥ ꯑꯗꯨꯝ ꯍꯥꯏꯕꯅꯦ ꯂꯨ ꯍꯥꯞꯄꯦꯅ ꯂꯦꯡ ꯂꯦꯡꯉꯩꯁꯨ ꯂꯤꯌꯨ ꯄꯥꯏꯅꯩꯅꯀꯣ
ꯑꯗꯨꯅꯤ
ꯎꯝ ꯃꯤ ꯑꯌꯥꯝꯕꯗꯤ ꯑꯩꯈꯣꯏꯕꯨ ꯖꯃꯩꯅꯤ ꯍꯥꯏꯅ ꯊꯥꯖꯗꯕꯅꯤ ꯔꯣꯡꯃꯩ ꯃꯥꯜꯂꯦ ꯑꯩ ꯔꯣꯡꯃꯩ ꯅꯠꯇꯦ ꯑꯗꯨꯝ ꯈꯠꯅꯕꯅꯤ
ꯑꯦ ꯍꯥꯏ ꯁ꯭ꯀꯨꯜ ꯇꯥꯔꯤꯉꯩꯁꯦ ꯑꯩꯈꯣꯏ ꯑꯣꯖꯥ ꯑꯃꯗꯤ ꯑꯦ ꯅꯪꯗꯤ ꯃꯣꯡꯃꯩ ꯇꯧꯈ꯭ꯔꯦꯁꯤꯗ ꯀꯩꯗꯧꯍꯅꯤ ꯁꯤꯟꯕꯁꯦ ꯑꯩꯒꯤ ꯑꯗꯨꯃꯥꯏꯅ ꯑꯩꯒꯤ ꯇ꯭ꯔꯥꯏꯄꯨ ꯑꯗꯨꯃꯥꯏꯅ ꯌꯦꯡꯊꯤꯒꯅꯨ
ꯑꯩꯁꯨ ꯖꯤꯕꯩꯅꯦ ꯍꯥꯏꯅ ꯈꯠꯅꯕꯤꯕꯅꯦ ꯑꯩꯅ ꯑꯉꯥꯡ ꯑꯣꯏꯔꯤꯉꯩꯗꯣ ꯑꯗꯨ ꯑꯣꯏꯔꯁꯨꯕ ꯑꯉꯥꯡ ꯃꯆꯥ ꯑꯣꯏꯔꯤꯉꯩꯗꯣ ꯈꯔ ꯑꯉꯥꯡ ꯑꯣꯏꯔꯤꯉꯩꯗꯣ ꯏꯃꯥꯈꯣꯏ ꯌꯨꯝ ꯏꯃꯥꯈꯣꯏ ꯈꯨꯟꯗ ꯑꯗꯨꯝ ꯆꯥꯎꯔꯛꯑꯦꯕ ꯑꯩꯈꯣꯏꯁꯨ ꯑ ꯀ꯭ꯂꯥꯁ ꯊ꯭ꯔꯤ ꯐꯣꯔꯒꯨꯝꯕ ꯐꯥꯎꯗꯤ ꯃꯣꯏꯗ ꯕꯕꯥꯒꯤ ꯄꯣꯁꯇꯤꯡꯁꯨ ꯇꯥꯕꯒꯤꯀꯣ ꯑꯗꯨꯗꯣ ꯑꯗꯨꯝ ꯏꯃꯥꯁꯨ ꯃꯃꯥ ꯃꯄꯥ ꯂꯩꯕꯅꯤꯅ ꯑꯗꯨꯝ ꯂꯩꯅꯤꯡꯕꯗꯣ ꯇꯃꯦꯡꯂꯣꯡꯅꯤ ꯑꯦꯂꯔꯖꯤꯛꯅꯦꯕ ꯑꯗꯨ ꯃꯇꯝꯗꯤ ꯏ ꯃꯥ ꯑꯩꯈꯣꯏ ꯑꯁꯤꯗ ꯂꯣꯏꯅ ꯁ꯭ꯀꯨꯜ ꯇꯝꯃꯒ ꯂꯩꯕ ꯀꯥꯟꯅ
ꯑꯥ
ꯌꯥꯝ ꯔꯣꯡꯃꯩ ꯑꯣꯏꯅꯤꯡꯕꯅꯦꯕ ꯈꯪꯕ꯭ꯔꯥ ꯑꯉꯥꯡ ꯑꯣꯏꯔꯤꯉꯩꯒꯤ ꯍꯥꯏꯕꯗꯤ ꯔꯣꯡꯃꯩ ꯈꯨꯟꯗ ꯂꯩꯕꯅꯤꯅꯥ
ꯑꯗꯣ ꯑꯉꯥꯡ ꯑꯣꯏꯔꯤꯉꯩꯗꯗꯤ ꯖꯦꯝꯃꯩꯒꯤ ꯂꯣꯟ ꯈꯪꯕ꯭ꯔꯥ
ꯈꯪꯉꯦꯅ ꯈꯪꯉꯦꯅ ꯀꯗꯤ ꯈꯪꯉꯣꯏꯗ꯭ꯔꯥ ꯑꯗꯨ ꯈꯪ꯭ꯔꯁꯨ ꯍꯣꯏ
ꯍꯧꯔꯛꯑꯗꯤ
ꯎꯝ ꯑꯗꯨ ꯑꯣꯏꯔꯁꯨ ꯕꯕꯥꯍꯣꯏ ꯕꯣꯛꯍꯣꯏ ꯂꯩꯌꯦꯅ ꯃꯣꯏꯅ ꯑꯗꯨꯝ ꯍꯣꯏ ꯌꯥꯝ ꯈꯤꯪ ꯃꯤꯒꯨꯝꯅꯗꯤ ꯍꯩꯅꯗꯦ ꯉꯥꯡꯕ ꯍꯩꯇꯦꯕꯀꯣ ꯍꯧꯖꯤꯛꯀꯥꯟꯁꯨ ꯃꯤꯅ ꯑꯗꯨꯝ ꯍꯥꯏꯕꯅꯦ ꯔꯣꯡꯃꯩꯅ ꯍꯦꯟꯅ ꯁꯦꯡꯉꯦ ꯍꯥꯏꯅꯀꯣ ꯑꯥ ꯑꯩꯈꯣꯏꯕꯨ ꯌꯥꯝ ꯏꯃꯥꯈꯣꯏꯗ ꯌꯥꯝ ꯆꯠꯂꯦ ꯋꯥꯉꯥꯡ ꯁꯉꯥꯡꯗꯣ ꯑꯗꯨꯝ ꯍꯥꯏꯅꯤꯡꯉ ꯍꯥꯏꯕꯅꯦꯕꯀꯣ ꯑꯩꯗꯤ ꯊꯥꯏꯅ ꯑꯉꯥꯡ ꯑꯣꯏꯔꯤꯉꯥꯏ ꯎꯝ ꯖꯤꯁꯨꯁꯦ ꯔꯣꯡꯃꯩꯅꯦ ꯍꯥꯏꯅ ꯈꯟꯕꯅꯦ
ꯑꯁꯦꯡꯕꯒꯤꯅꯦ ꯌꯥꯝ ꯅꯣꯛꯅꯤꯡꯕꯅꯦ ꯑꯩ ꯑꯉꯥꯡ ꯑꯣꯏꯔꯤꯉꯩ ꯅꯤꯡꯉꯦ ꯑꯗꯨ ꯈꯜꯂꯒ ꯑꯗ ꯏꯃꯥ ꯈ ꯕꯕꯥ ꯈꯣꯏꯅ ꯑꯁꯅꯥ ꯇꯧꯔꯗꯤ ꯃꯥ ꯏꯁꯣꯔꯗꯣ ꯖꯦꯃꯦꯜꯂꯣ ꯊꯪꯒꯦꯔꯀꯣ ꯍꯥꯏꯅ ꯑꯗꯨꯝ ꯈꯟꯕꯅꯦꯕ ꯅꯛꯅꯤꯡꯕꯅꯦ ꯅꯨꯡꯁꯤꯕꯅ ꯑꯗꯨ ꯍꯦꯟꯅ ꯍꯦꯟꯅ ꯍꯥ ꯑꯗꯨꯝ ꯆꯥꯎꯔ ꯆꯥꯎꯔꯛꯑꯒ ꯑꯩꯈꯣꯏꯒꯤ ꯑꯣꯔꯤꯖꯤꯅꯦꯜ ꯔꯨꯠꯁꯇꯨ ꯌꯥꯝ ꯅꯨꯡꯁꯤꯕꯗꯣ ꯍꯥꯏꯕꯗꯤ ꯑꯩꯈꯣꯏꯁꯨ ꯎꯝ ꯍꯦꯟꯅ
ꯇꯦ
ꯑꯗꯨꯃꯥꯏꯅ ꯇꯧꯋꯦꯕ
ꯑꯩꯁꯨ ꯀꯩꯅꯣ ꯑꯩꯕꯨ ꯑꯦꯗꯣꯞ ꯇꯧꯔꯝꯃꯦꯕꯀꯣ
ꯎꯝ
ꯆꯍꯤ ꯇꯔꯨꯛꯀꯤ ꯑꯗꯨꯗꯣ ꯇꯧꯅꯕ ꯑꯗꯨꯒꯤ ꯑꯗꯨꯃꯥꯏꯅ ꯇꯧꯕꯅꯤꯗ ꯑꯩꯁꯨ ꯁꯤꯗ ꯂꯩꯔꯤꯕ ꯍꯥꯟꯅꯗꯒꯤ ꯍꯧꯔꯛꯄ ꯃꯤꯁꯤꯡꯗꯒꯤ ꯑꯩꯅ ꯑꯩꯒꯤ ꯌꯨꯝꯒꯤ ꯃꯇꯥꯡꯗꯗꯤ ꯑꯩꯅ ꯍꯦꯟꯅ ꯑꯗꯨꯝ ꯑꯃꯨꯛ ꯍꯦꯟꯅ ꯈꯪꯂꯛꯄ ꯍꯥꯏꯕꯗ ꯑꯣꯏꯕꯅꯦꯕ ꯍꯥꯏꯗꯤ ꯀꯔꯤ ꯍꯥꯏꯁꯤꯔꯦ ꯚꯦꯂꯨ ꯍꯦꯟꯅ ꯇꯧꯔꯛꯄꯗꯣ
ꯑꯥ ꯎꯝ
ꯑꯩꯒꯤ ꯁꯥꯒꯩ ꯐꯥꯎꯕ ꯑꯩ ꯈꯪꯗꯦꯕ ꯀꯩꯅꯣꯗ ꯑꯩ ꯀ꯭ꯂꯥꯁ ꯁꯤꯛꯁ ꯀꯥꯔꯤꯉꯩꯗꯀꯣ
ꯑꯣ
ꯀꯥꯃꯩ ꯈꯛꯇ ꯁꯤꯖꯤꯟꯅꯕꯅꯦꯕ ꯑꯩ
ꯎꯝ ꯎꯝ ꯎꯝ ꯎ
ꯑꯩ ꯑꯁꯦꯡ ꯑꯁꯦꯡꯕ ꯁꯒꯩ ꯑꯩꯗꯤ ꯈꯪꯗꯦꯕ ꯑꯗꯨꯃꯥꯏꯅꯔꯛꯄ
ꯀꯔꯤꯒꯤ ꯑꯇꯣꯟꯕꯕꯨ ꯀꯔꯤ ꯌꯦꯊꯣꯛ ꯇꯧꯅꯤꯡꯉꯥꯏ ꯄꯤꯕ
ꯅꯠꯇꯦ ꯏꯃꯥꯒꯤ ꯃꯅꯥ ꯏꯃꯥꯇꯣꯟ ꯏꯃꯥꯇꯣꯟ ꯈꯣꯏꯗꯣ ꯑꯉꯥꯡ ꯂꯩꯗꯕꯀꯣ
ꯑꯣ ꯑꯣ ꯑꯣ
ꯑꯗꯨꯒꯤꯅꯤꯗ ꯏꯃꯥꯒꯤ ꯃꯅꯥꯎꯅꯨꯄꯤ ꯑꯉꯥꯡ ꯂꯩꯇꯕ ꯑꯗꯨꯗ ꯃꯣꯏꯗ ꯂꯩꯈꯛꯅꯤ ꯊꯥꯕ ꯑꯩꯣꯏꯗꯤ ꯃꯤ ꯌꯥꯝꯕꯅꯤꯅ ꯌꯣꯛꯄꯗꯣ ꯉꯝꯗ꯭ꯔꯦ ꯍꯥꯏꯅ ꯊꯥꯕꯅꯤ ꯑꯗꯨꯗ ꯏꯄꯥꯁꯨ ꯑꯃꯨꯛ ꯂꯩꯈꯤꯗꯕꯗꯒꯤꯀꯣ ꯌꯣꯛꯄꯗꯣ ꯈꯔ ꯋꯥꯔꯦ ꯍꯥꯏꯅ
ꯃꯀꯥ ꯌꯨꯝ ꯑꯣ ꯑꯣ ꯑꯣ ꯑꯣ ꯍꯧꯖꯤꯛꯇꯤ ꯍꯧꯖꯤꯛꯁꯨ ꯃꯃꯥꯇꯣꯟ ꯈꯣꯏ ꯂꯩꯕ꯭ꯔꯥ ꯏ
ꯅꯠꯇꯦ ꯍꯧꯖꯤꯛꯇꯤ ꯀ꯭ꯂꯥꯁ ꯁꯦꯚꯦꯟꯗꯒꯤ ꯍꯜꯂꯛꯑꯦ ꯁꯨꯃꯦꯟ ꯂꯣꯝꯗ ꯑꯗꯨꯒꯤꯅꯤ ꯑꯩ ꯇꯃꯦꯦꯟ ꯂꯣꯟꯗꯒꯤ ꯍꯧꯔꯛꯑꯗꯤ ꯃꯩꯇꯩꯂꯣꯟꯁꯨ ꯐꯖꯅ ꯉꯥꯡꯉꯣꯏꯕ
ꯎꯝ ꯎꯝ ꯑꯗꯨꯅꯦ ꯅꯪ ꯃꯩꯇꯩꯂꯣꯟ ꯁꯦꯡꯉꯦꯕ
ꯀꯩꯅꯣꯗ ꯄ꯭ꯔꯣꯖꯦꯛꯇꯣ ꯂꯣꯛꯇꯥꯛ ꯄ꯭ꯔꯣꯖꯦꯛꯇꯣ ꯑꯗꯨꯗꯒꯤꯩ ꯍꯧꯔꯛꯄꯅꯦꯕ
ꯎ
ꯑꯗꯨꯗ ꯀꯕꯩ ꯈꯨ ꯈꯔ ꯂꯩꯅ
ꯎꯝ ꯎꯝ
ꯑꯗꯨꯗꯒꯤ ꯍꯧꯔꯛꯄꯒꯤ ꯈꯔ ꯍꯩꯕ
ꯎꯝ ꯈꯔ ꯈꯛꯇ ꯅꯠꯇꯦ ꯌꯥꯝ ꯍꯩꯌꯦ
ꯌꯥꯝ ꯍꯥꯏꯕꯗꯤ
ꯑ ꯍꯩꯇꯦꯛ ꯍꯥꯏꯅ ꯍꯥꯏꯕ ꯌꯥꯕ꯭ꯔꯅꯦ ꯑꯗꯨꯝꯨꯛ ꯍꯥꯏꯔꯅ
ꯃꯤ ꯑꯃ ꯑꯃ ꯅꯠꯇꯗ
ꯎꯝ
ꯃꯣꯏ ꯃꯤꯇꯩꯩꯁꯤꯡꯒ ꯑꯃꯨꯛ ꯍꯥꯏꯔꯗꯤ ꯍꯩꯇꯕꯗ ꯑꯗꯨꯝ ꯆꯤꯡꯅ
ꯆꯤꯡꯗꯦ ꯃꯩꯇꯩ ꯑꯣꯏꯔꯁꯨ ꯌꯥꯝ ꯈꯣꯏꯕ ꯂꯩꯕꯅꯦ ꯃꯣꯏꯒꯤ
ꯃꯣꯏꯗꯤ ꯑꯗꯨꯗꯤ ꯃꯣꯏ ꯃꯣꯏꯒꯤ ꯂꯣꯟꯅꯤꯅ ꯀꯛꯆꯤꯡꯗꯒꯤ ꯂꯩꯕ ꯁꯤꯅꯤ
ꯇꯒꯤꯗꯤ ꯅꯪꯅ ꯊꯤꯅ ꯍꯦꯜꯂꯦ ꯍꯥꯏꯕꯅꯦ ꯀꯩꯅꯣ
ꯅꯪꯁꯨ ꯌꯥꯝ ꯍꯥꯏꯔ ꯌꯥꯝ ꯍꯩꯔꯝꯩꯗꯇꯩꯅꯣꯟꯒ ꯌꯥꯎꯔꯣꯂ
ꯑꯩꯈꯣꯏ ꯑꯩꯈꯣꯏꯁꯨ ꯀ꯭ꯂꯥꯁ ꯏꯂꯚꯦꯟ ꯇꯨꯋꯦꯜꯐꯇꯒꯤ ꯂꯩꯔꯕ ꯑꯗꯨꯕꯨꯁꯨ ꯑꯩꯗꯤ ꯃꯤꯒꯨꯝꯅ ꯑꯗꯨꯝ ꯃꯤ ꯃꯩꯇꯩ ꯈꯈꯣꯏꯅ ꯉꯥꯡꯅꯕꯒꯨꯝꯅ ꯏ ꯀꯦ ꯍꯔ ꯁꯦꯀꯦꯟꯗꯔꯤ ꯁ꯭ꯀꯨꯜꯗ
ꯑꯆꯥ ꯑꯆꯥ
ꯑꯗ ꯑꯗꯨ ꯂꯣꯏꯔꯒ ꯖꯤꯄꯤꯗ ꯑꯃꯨꯛꯀ ꯀꯥꯔꯦ ꯑꯗꯨꯗꯒꯤ ꯃꯄꯥꯟꯗꯛꯁꯛ ꯁꯪꯈ꯭ꯔꯦ
ꯖꯤꯄꯤꯗ ꯀꯥꯔꯝꯕ꯭ꯔꯥꯅꯁꯨ
ꯀꯥꯏꯌꯦꯦ ꯂꯩꯁꯥꯕꯤ ꯂꯩꯁꯥꯕꯤ ꯄꯥꯈꯪ ꯃꯥꯟꯕ ꯈꯣꯏꯅ ꯅꯨꯄꯤ ꯀꯣꯏꯈꯥꯏꯕ ꯀꯥꯈꯜ ꯂꯩꯁꯤꯗ
ꯑ ꯇꯧꯔꯝꯅꯤ ꯅꯪꯕꯨꯁꯨ ꯕꯤꯠ ꯀꯥꯕ꯭ꯔꯕ
ꯀꯥꯕ ꯂꯩꯕꯅꯦ ꯑꯩꯅꯗꯤ ꯑꯩꯗꯤ ꯃꯩꯇꯩꯅ ꯌꯥꯝ ꯄꯥꯝꯕꯅꯦ ꯈꯪꯕ꯭ꯔ ꯑꯗꯨ
ꯑ
ꯑ ꯃ ꯑꯇꯩꯈꯣꯏꯁꯦ ꯂꯥꯏꯛ ꯑꯥꯏꯁ ꯏꯁꯇꯦꯞꯀꯨꯝꯕ ꯂꯩꯕꯁꯦ ꯌꯥꯝ ꯉꯥꯎꯖꯕꯅꯦꯕ ꯃꯣꯏꯀꯣ ꯑꯗꯩ
ꯑꯥ
ꯈꯪꯗꯦ ꯃꯣꯏꯒꯤ ꯇꯣꯝꯕꯣꯏꯁꯤꯡꯗ ꯑꯗꯨ ꯀꯠꯆꯩ ꯑꯩꯈꯣꯏꯗꯤ ꯑꯦꯂꯔꯖꯤꯛ ꯆꯨꯕꯗꯣ ꯍꯥꯏꯕꯗꯤ ꯍꯪꯒꯣꯏꯕꯗꯨꯒ ꯇꯨ ꯀꯨ ꯆꯥꯕꯅ ꯃꯣꯏꯒꯤꯗꯤ ꯅꯨꯄꯥꯒꯤ
ꯃꫭꯏꯅ ꯄꯥꯝꯕ ꯍꯥꯏꯕꯁꯦ ꯏꯆꯝ ꯆꯝꯅ ꯑꯦꯟꯃꯥꯏꯌꯔ ꯇꯧꯕ ꯅꯠꯇꯦꯕ ꯃꯣꯏꯒꯤꯗꯤ ꯀꯣꯏꯒꯦ ꯍꯥꯏꯅ ꯇꯧꯕꯅꯦꯕ
ꯇꯣꯝꯕꫭꯏ ꯑꯃꯗꯤ ꯀꯥꯟꯅ ꯇꯧꯕꯅꯦ ꯑꯦꯁ ꯀꯗꯥꯏꯗꯒꯤ ꯀꯤꯕꯨ ꯀꯤꯍꯦ ꯅꯨꯄꯥꯗꯒꯤ ꯍꯦꯟꯅ ꯀꯤꯌꯦ ꯃꯣꯏꯗꯤ ꯁꯤꯔꯥꯟ ꯗꯨꯨꯔꯥꯟ ꯂꯥꯏꯛ ꯃꯤꯕꯨ ꯎꯝ ꯌꯥꯕꯤꯗ꯭ꯔꯗꯤ ꯕ꯭ꯂꯦꯠꯀꯨꯝꯕ ꯃꯣꯏꯒꯤ ꯁꯤꯡꯂꯤꯗꯣ ꯀꯛꯀꯅꯤ ꯍꯥꯏꯕꯒꯨꯝꯕ ꯑꯗꯨꯒꯨꯝꯕ ꯌꯥꯝ ꯂꯩꯕꯅꯦꯀꯣ
ꯅꯨꯉꯥꯟꯅꯁꯨ
ꯇꯨꯒꯨꯠꯆꯩ ꯑꯩ ꯑꯩꯕꯨ ꯀꯣꯏꯕ ꯃꯤꯗꯤ ꯑꯗꯨꯃꯨꯛꯇꯤ ꯇꯧꯗꯦ ꯑꯗꯨ ꯑꯩꯅ ꯑꯥ ꯈꯣꯏꯗꯤ ꯀꯗꯥ ꯀꯣꯏꯕ ꯃꯤꯟꯁ ꯀꯣꯏꯅꯗꯦ ꯃꯤꯟꯁ ꯂꯥꯏꯛ ꯄꯥꯝꯃꯦ ꯍꯥꯏꯅ ꯍꯧꯔꯛꯄꯗꯣ ꯑꯩꯅ ꯑꯩꯈꯣꯏꯗꯤ ꯒ꯭ꯔꯦꯖꯁꯟ ꯃꯆꯥ ꯁꯨꯌꯥ ꯌꯥꯔꫭꯏ ꯅꯪ ꯇꯧꯔꯛ ꯇꯧꯔꯛ ꯍꯥꯏꯔꯁꯨ ꯁꯨꯠꯇꯨ ꯇꯨꯔꯣꯏ ꯑꯩꯗꯤ ꯅꯨꯄꯥ ꯂꯩꯌꯦ
ꯑꯩ ꯅꯨꯄꯥꯕꯨ ꯐꯨꯍꯟꯒꯦꯅ ꯍꯥꯏꯕ ꯃꯥꯁꯨ ꯌꯥꯝ ꯁꯥꯊꯤꯕꯅꯦ ꯃꯃꯣꯏꯁꯨ ꯌꯥꯝ ꯊꯤꯕꯅꯦ ꯑꯩꯈꯣꯏ ꯅꯨꯄꯤ ꯃꯁꯦꯟꯗꯗꯤꯀꯣ ꯈꯪꯕ꯭ꯔꯥ ꯃꯣꯏ ꯅꯨꯄꯥ ꯁꯥꯔꯒ ꯑꯩꯈꯣꯏ ꯁꯤꯅꯤꯌꯔ ꯑꫭꯏꯕꯒꯤ ꯑꯐꯥꯎ ꯁꯥꯕꯗꯣ
ꯑꯣ
ꯀꯣꯂꯦꯖꯁꯨ ꯌꯥꯝ ꯆꯠꯅꯤꯡꯕ ꯑꯣꯏꯗꯦꯕ ꯑꯗꯨ ꯃꯇꯝꯗꫭꯀꫭ
ꯑꯠ ꯑꯠ ꯍꯣꯏꯅꯦ ꯅꯨꯄꯤꯁꯤꯡꯁꯨ ꯅꯨꯄꯤꯈꯛ ꯇ ꯑꯣꯏꯔꯗꯤ ꯔꯦꯒꯤꯡꯁꯦ ꯈꯔ ꯀꯟꯕ ꯃꯥꯜꯂꯦꯅꯦ ꯅꯨꯄꯤ ꯃꯁꯦꯟ
ꯎꯝ ꯍꫭꯏ
ꯇꯥꯕꯨ ꯃꯟꯕꯅꯦ ꯅꯨꯄꯤꯁꯤꯡꯁꯦ
ꯌꯥꯗꯕꯤꯅꯤ
ꯑꯗꯨꯝ ꯑꯣꯏꯕꯅꯤꯗ ꯅꯨꯄꯤ ꯈꯛꯇ ꯑꯣꯏꯕ ꯀꯩꯅꯣ ꯍꯥꯏꯌꯔ ꯁꯦꯀꯦꯟꯗ꯭ꯔꯤ ꯑꯥꯔ ꯀꯦ ꯁꯅꯥꯇꯣꯝꯕꯤꯒꯨꯝꯕꯗꯣ ꯑꯗꯨꯒꯨꯝꯕꯗꯁꯨ ꯋꯥꯔꯤ ꯌꯥꯝ ꯇꯥꯏꯕ ꯅꯨꯄꯤꯁꯤꯡꯅ
ꯎꯝ
ꯇꯧꯕꯒꯤ
ꯑꯩꯈꯣꯏ ꯀꯕꯨꯏ ꯈꯣꯏꯁꯨ ꯌꯥꯝ ꯂꯩꯕꯅꯤꯍꯦ
ꯁꯥ ꯃꯤꯒꯤ ꯃꯇꯧ ꯇꯝ꯭ꯔꯒ ꯀꯣ ꯎꯝ ꯇꯝ ꯂꯩꯅꯤ
ꯑꯃꯦꯔꯤꯀꯥꯗꯒꯨꯝꯕ ꯑꯣꯏꯔꯝꯃꯗꯤ ꯒꯦ ꯂꯤꯁꯕꯤꯌꯟꯁꯦ ꯑꯌꯥꯝꯕꯅ ꯂꯣꯏꯔꯝꯃꯅꯤ ꯑꯗꯨꯗ ꯄꯣꯛꯑꯝꯃꯗꯤꯀꫭ ꯁꯤꯗꯁꯨ ꯑꯗꯨꯒꯤ ꯏꯟꯐ꯭ꯂꯨꯌꯦꯟꯁꯔ ꯌꯥꯝ ꯂꯥꯛꯑꯦꯕ ꯍꯟꯗꯛꯇꯤ
ꯌꯥꯝ ꯂꯥꯛꯑꯦ ꯌꯥꯝ ꯂꯥꯛꯑꯦ
ꯑꯩꯒꯤ ꯏꯃꯥꯟꯅꯕ ꯑꯩ ꯑꯉꯥꯡ ꯑꯣꯏꯔꯤꯉꯩꯗꯒꯤ ꯈꯪꯅꯕ ꯅꯨꯄꯥ ꯑꯃꯁꯨ ꯑꯗꯨꯝ ꯒꯦ ꯑꯣꯏꯔꯒ ꯅꯨꯄꯥ ꯑꯃꯒ ꯂꯩꯃꯤꯟꯅꯔꯒ ꯑꯣꯄꯦꯟꯗ ꯑꯗꯨꯝ ꯂꯤꯐ ꯏꯟ ꯇꯧꯔꯒ ꯊꯥꯔꯛꯄ ꯏꯁꯇꯦꯇꯁꯀꯨꯝꯕꯗ ꯌꯥꯝ ꯊꯥꯔꯛꯏꯗ
ꯎꯝ
ꯐꯖꯅ ꯀꯥꯎꯟꯁꯤꯂꯤꯡ ꯑꯁ ꯃꯥꯅ ꯀꯩꯅꯣꯒꯤ ꯆꯨꯝꯕꯒꯤꯗ ꯉꯥꯡꯉꯒ ꯑꯗꯨꯝ ꯔꯤꯁꯀꯨꯝꯕꯗꯣ
ꯎꯝ
ꯁꯦꯝꯃꯒ ꯈ꯭ꯔꯤꯁꯇꯦꯟꯒꯤ ꯄꯥꯁꯇꯔꯁꯤꯡꯅ ꯁꯨꯃꯥꯏꯅ ꯀꯥꯎꯟꯁꯤꯂꯤꯡ ꯅꯝꯐꯨꯗ ꯄꯤꯔꯒ ꯇꯣꯇꯥꯏꯖꯁꯨ ꯇꯧꯍꯜꯂꯤ ꯑꯗꯨꯒꯨꯝꯕꯗ ꯁꯦꯔꯥꯟ ꯇꯨꯔꯥꯟ ꯇꯧꯔꯒ ꯊꯔꯣꯏꯅꯦ ꯃꯥꯒꯤ
ꯏ ꯃꯣꯏꯗꯤ ꯌꯦ ꯑꯗꯨꯅꯤ ꯕꯦꯔꯥ ꯕꯦꯔꯨ ꯈꯥꯛꯛꯇꯅꯤ ꯁꯤꯒꯨꯝꯕ ꯊꯣꯛꯏꯁꯦ ꯀꯂꯤ ꯕꯦꯔꯥ ꯍꯥꯏꯕ ꯅꯪ ꯅꯨꯡꯉꯥꯏꯕꯅꯦ ꯑꯗꯣ
ꯅꯨꯄꯥ ꯅꯨꯄꯤ ꯐꯥꯎꯁꯨ ꯂꯩ ꯃꯤꯅ ꯅꯨꯡꯁꯤꯗꯕ ꯄꯥꯝꯗꯕ ꯃꯤꯗꯤ ꯕꯤꯠꯁꯨ ꯂꯩ ꯂꯩꯇꯦ
ꯑꯗꯨꯖꯥꯏ
ꯁꯦꯝ ꯊꯤ ꯏꯁꯣꯔꯅ ꯑ ꯑꯗꯥꯝ ꯂꯩꯕ ꯅꯨꯡꯉꯥꯏꯇꯦ ꯍꯥꯏꯅ ꯑꯗꯥꯝ ꯒꯤ ꯃꯃꯥꯟꯅꯕ ꯁꯦꯝꯕꯤꯗꯦꯕ ꯃꯃꯥꯟꯅꯨꯕꯤ ꯁꯦꯝꯕꯤꯕꯅꯦꯕ ꯑꯗꯨ ꯃꯣꯏꯗꯤ ꯃꯣꯏ ꯃꯁꯦꯟ ꯃꯁꯦꯟ ꯁꯦꯝꯊꯣꯛꯑꯒ ꯂꯩ ꯇꯜꯜꯂꯤꯗ ꯍ ꯃ
ꯒ꯭ꯌꯥꯟ ꯇꯥꯕ ꯃꯤ ꯅꯇꯦꯗ ꯀꯣꯛ ꯈꯔ ꯆꯥꯛꯇꯣꯏꯅꯦ
ꯏꯠꯇ ꯏꯕꯟ ꯑ ꯑ ꯍꯧꯖꯤꯠ
ꯃꯤ ꯅꯠꯇꯕ ꯁꯥ ꯈꯣꯏ ꯐꯥꯎꯁꯨ ꯑꯗꯨꯃꯥꯏꯅ ꯇꯧꯗꯦ ꯍꯥꯏꯕꯗꯤꯤꯟꯗ ꯁꯥꯥꯛ ꯍꯣꯏ ꯐꯥꯎꯁꯨꯣ ꯃꯥꯒꯤꯦ ꯅꯨꯄꯥ ꯅꯨꯄꯥ ꯑꯗꯨꯃꯥꯏꯅ ꯍꯤꯡꯉꯒ ꯂꯩꯕ ꯃꯤ ꯂꯩꯇꯦ ꯍꯥꯏꯕꯅꯤꯅꯀꯣ
ꯑꯥ
ꯑꯣꯅꯤ ꯄꯔ ꯄꯤ ꯂꯩꯗ
ꯖꯥꯠ ꯖꯥꯠꯀꯤ
ꯇꯥꯏꯕ ꯄꯥꯟꯁꯤꯦ ꯆ ꯆꯠ ꯆꯠ ꯆꯥꯠꯁꯨ ꯃꯇꯝꯅꯁꯨ ꯄꯨꯔꯛꯈ꯭ꯔꯕꯣ ꯃꯥꯜ
ꯎꯝ ꯐꯖꯅꯤ
ꯅꯪꯗꯤ ꯅꯨꯄꯤ ꯀꯣꯏꯗ꯭ꯔꯣ ꯅꯪꯒꯤ ꯂꯩꯁꯥꯕꯤꯗꯤ ꯀꯗꯥꯏꯗꯒꯤꯅꯣꯅ